ꯇꯥꯏꯔꯕ꯭ꯔꯣ
ꯑꯥ ꯇꯥꯏ ꯇꯥꯏ ꯇꯥꯏ
ꯑꯣ ꯍꯧꯖꯤꯛꯀꯥꯟꯁꯤꯕꯨ ꯀꯣꯏꯕ ꯂꯥꯡꯕ ꯏꯆꯠ ꯆꯠꯇ꯭ꯔꯕꯣ
ꯍꯧꯖꯤꯛꯀꯥꯟꯁꯤ ꯆꯠꯇ꯭ꯔꯦ ꯃꯣꯏ ꯏꯃꯥꯟꯅꯕꯨ ꯄꯨꯟꯗ꯭ꯔꯁꯨ ꯀꯨꯏꯔꯦ ꯑꯗꯒꯤ ꯃꯣꯏ ꯕꯣꯜ ꯌꯦꯡꯉꯤ ꯕꯣꯜ ꯌꯦꯡꯉꯤ ꯍꯥꯏꯗ ꯑꯍꯤꯡꯁꯦ ꯃꯣꯏꯖꯨ ꯇꯨꯝꯅꯗ꯭ꯔ ꯖꯥꯠꯅꯤꯗ ꯑꯗꯨꯅ ꯉꯥꯛꯇꯪ ꯄꯨꯟꯁꯤꯌꯦ ꯃꯣꯏꯅ ꯍꯥꯏꯔꯛꯏꯁꯦ
ꯍꯣꯏ ꯑꯗꯨꯕꯨꯗꯤ ꯍꯧꯖꯤꯛꯇꯤ ꯍꯥꯏꯗꯤ ꯕꯣꯜ ꯃꯇꯝꯅꯤꯅ ꯑꯗꯨꯝ ꯃꯌꯥꯝꯁꯦ ꯑꯗꯒꯤ ꯑꯩꯈꯣꯏ ꯁ꯭ꯋꯥꯏꯗ ꯇꯥꯕꯁꯦ ꯃꯣꯏꯒꯤ ꯕꯣꯜꯁꯦ ꯑꯥ ꯅꯝꯕꯅ ꯑꯍꯤꯡꯒꯨꯝꯕ ꯑꯗꯒꯤ ꯑꯌꯨꯛ ꯉꯟꯇꯥꯒꯨꯝꯕ ꯇꯥꯏꯗꯅꯀꯣ ꯑꯗꯨꯅ ꯑꯗꯨꯝ ꯇꯨꯝꯕꯒꯤ ꯑꯃ ꯅꯤꯌꯣꯝ ꯑꯃ ꯏꯀꯥꯏ ꯀꯥꯏꯕꯗꯣ ꯑꯗꯨꯃꯥꯏꯅ ꯇꯧꯅꯕꯩꯁꯨ ꯑꯣꯏꯔꯝꯒꯅꯤ ꯑꯅꯝꯕꯅ ꯍꯧꯖꯤꯛꯀꯥꯟꯁꯦ ꯅꯨꯡꯊꯤꯟꯗ ꯑꯌꯨꯛꯇ ꯁꯨꯝ ꯃꯤ ꯊꯦꯡꯅꯕꯁꯦ ꯐꯝꯕꯨ ꯐꯝꯃꯒꯗꯤ ꯑꯗꯨꯝ ꯎꯏꯗꯧꯒꯤꯗ ꯇꯧꯕꯗꯣ ꯇꯧꯋꯦꯕꯀꯣ ꯑꯗꯩ ꯀꯩꯗꯧꯕꯩ ꯀꯣ ꯈꯣꯠꯄꯅꯣ ꯍꯥꯡꯖꯤꯜꯂꯨꯔꯗꯤ ꯑꯗꯨꯝ ꯑꯁ ꯕꯣꯜ ꯌꯦꯡꯕꯒꯤ ꯇꯨꯝꯕꯗꯣ ꯐꯖꯅ ꯇꯨꯝꯍꯧꯗ꯭ꯔꯦ ꯈꯣꯠꯇ꯭ꯔꯦ ꯑꯗꯨꯃꯥꯏ ꯍꯥꯏꯁꯤꯜꯂ ꯇꯧꯋꯦꯕꯀꯣ ꯑꯗꯨꯒꯤ ꯑꯣꯏꯔꯝꯕꯁꯨ ꯌꯥꯏ ꯕꯣꯜ ꯃꯇꯝꯅꯤꯅꯀꯣ ꯍꯧꯖꯤꯛꯇꯤ ꯑꯗ ꯍꯣꯏ ꯑꯗꯨꯝ ꯃꯇꯝ ꯃꯇꯝꯒꯤ ꯄꯨꯟꯕ ꯌꯥꯔꯕ ꯑꯗꯨꯝ ꯂꯥꯛꯀꯅꯤꯗ ꯑꯗꯨꯕꯨꯗꯤ ꯕꯣ ꯕꯣꯜ ꯄꯨꯟꯅ ꯌꯦꯡꯃꯤꯟꯅꯔꯁꯨ ꯌꯥꯅꯦꯕꯀꯣ ꯂꯣꯏꯕ ꯅꯨꯃꯤꯠ ꯐꯥꯏꯅꯦꯜ ꯅꯨꯃꯤꯠ ꯀꯩꯀꯥꯗꯨꯕꯨꯗꯤ ꯑꯗꯨꯝ ꯑꯗꯨꯅ ꯄꯨꯟꯕ ꯌꯥꯕꯒꯩ ꯃꯇꯥꯡꯕꯨꯗꯤ ꯑꯗꯨꯝ ꯂꯥꯛꯆꯅꯤꯗ ꯍꯧꯖꯤꯛ ꯍꯧꯖꯤꯛ ꯀꯩꯅꯣ ꯇꯧꯗ꯭ꯔꯃꯛꯁꯨꯀꯣ ꯑꯗꯣ ꯁꯣꯝꯗꯤ ꯍꯥꯏꯕꯗꯤ ꯑꯇꯣꯞꯄ ꯂꯝꯗꯒ ꯁꯨꯝ ꯆꯠꯅꯤꯡꯕ ꯈꯣꯠꯅꯤꯡꯕꯗꯤ ꯐꯥꯎꯗꯕ꯭ꯔ ꯑꯗꯩ ꯆꯠꯅꯤꯡꯉꯒꯅ ꯀꯔꯤ ꯀꯩꯀꯩ ꯂꯝꯗ ꯁꯨꯝ ꯀꯣꯏꯅꯤꯡꯒꯦ ꯍꯥꯏꯕꯗꯤ ꯑꯩꯈꯣꯏ ꯏꯟꯗꯤꯌꯥ ꯃꯅꯨꯡꯒꯤ ꯋꯥꯔꯤꯅꯤ ꯀꯣ ꯑꯩꯅ ꯍꯝꯖꯔꯤꯁꯤꯅ ꯍꯥꯏꯔꯞ ꯍꯥꯏꯕꯤꯌꯨꯅꯦ
ꯀꯦꯔꯂꯥ ꯀꯦꯔꯂꯥ ꯀꯦꯔꯂꯥ ꯅꯠꯇ꯭ꯔꯒ ꯂꯛꯁꯗꯤꯞ ꯆꯠꯅꯤꯡꯉꯦꯕ ꯀꯦꯔꯂꯥꯁꯤꯅ ꯑꯃꯨꯛ ꯃꯣꯏ ꯀꯜꯆꯔꯁꯦ ꯀꯜꯆꯔ ꯄ꯭ꯂꯁ ꯇ꯭ꯔꯣꯄꯤꯀꯜ ꯀꯩꯅꯣ ꯑꯣꯏꯕ ꯏꯟꯚꯥꯏꯔꯣꯟꯃꯦꯟꯁꯦ ꯌꯥꯝ ꯅꯨꯡꯉꯥꯏ ꯍꯥꯏꯕ ꯃꯣꯏ ꯃꯐꯝꯁꯤꯁꯨ ꯏꯪ ꯏꯪ ꯂꯥꯎꯔꯒ ꯑꯩꯈꯣꯏ ꯁꯥꯎꯠꯅꯤ ꯍꯥꯏꯗ ꯈꯥ ꯚꯥꯔꯠ ꯅꯅꯤ ꯍꯥꯏꯗ ꯌꯥꯝ ꯁꯥꯗꯦꯕ ꯃꯣꯏꯁꯦ ꯀꯦꯔꯂꯁꯦ ꯏꯪ ꯏꯪ ꯏꯪꯉꯦꯕ ꯑꯇꯣꯞꯄ ꯈꯥ ꯚꯥꯔꯠꯀꯤ ꯂꯩꯔꯤꯕ ꯑꯥ ꯃꯣꯏ ꯌꯨꯝ ꯂꯣꯟꯅꯕ ꯍꯥꯏꯒꯗ꯭ꯔꯥ ꯌꯨꯝ ꯂꯣꯟꯅꯕ ꯃꯒꯤ ꯃꯐꯝ ꯖꯒ ꯃꯒ ꯃꯥꯟꯅꯗꯦ ꯍꯥꯏꯕ ꯀꯦꯔꯂꯥꯁꯦ ꯑꯗꯒꯤ ꯂꯛꯁꯗꯤꯞꯅ ꯆꯟꯅꯤꯡꯉꯤꯅꯤ ꯁꯤꯅ ꯑꯃꯨꯛ ꯍꯧꯖꯤꯛ ꯁꯦꯝꯒꯠ ꯍꯧꯖꯤꯛ ꯐꯖꯅꯁꯨ ꯁꯦꯝꯈ꯭ꯔꯕꯃꯦ ꯂꯛꯁꯗꯤꯞ ꯀꯥꯡꯁꯦ ꯑꯗꯨꯅ ꯃꯣꯏ ꯁꯀꯨꯕꯥ ꯗꯥꯏꯚꯤꯡ ꯍꯥꯏꯕ꯭ꯔꯥ ꯃꯣꯏꯒꯤ ꯁꯃꯨꯗ꯭ꯔ ꯃꯅꯨꯡꯗ ꯆꯪꯉ ꯑꯩꯈꯣꯏ ꯅꯥꯑꯒ ꯌꯦꯡꯕ ꯈꯣꯠꯄ ꯀꯩꯅꯣ ꯇꯧꯕꯗꯣ ꯑꯗꯨ ꯂꯛꯁꯗꯤꯞꯇꯁꯨ ꯂꯩ ꯍꯥꯏꯕ ꯑꯗꯨꯅꯦꯕ ꯑꯗꯨꯏ ꯃꯊꯛꯇ ꯑꯩꯈꯣꯏꯅ ꯁꯨꯝ ꯑꯩꯈꯣꯏ ꯃꯤꯑꯣꯏꯕꯅ ꯁꯨꯝ ꯑꯩꯈꯣꯏ ꯑꯦꯗꯚꯦꯟꯆꯔ ꯍꯥꯏꯇꯔꯦ ꯁꯨꯃꯥꯏꯅ ꯇꯧ ꯇꯧꯅꯕ ꯄꯣꯠꯁꯦꯒꯥꯡꯁꯦ ꯈꯝꯒꯔꯦ ꯁꯥꯠꯈ꯭ꯔꯦ ꯀ ꯍꯥꯏꯕ
ꯑꯗꯨꯒꯤ ꯍꯥꯏꯇꯥꯔꯦ ꯑꯗꯨꯒꯤ ꯑꯗꯨ ꯑꯅꯤꯒꯤꯗꯃꯛꯇꯤ ꯆꯠꯅꯤꯡꯉꯤ ꯍꯥꯏꯇꯔꯦ
ꯑꯗꯣ ꯀꯩꯅꯣꯁꯦ ꯂꯛꯁꯗꯤꯞꯁꯦ ꯑꯩ ꯇꯗꯤ ꯇꯔꯦꯕꯀꯣ ꯑꯗꯣ ꯃꯥꯅ ꯃꯥꯁꯦ ꯀꯗꯥꯋꯥꯏꯗ ꯆꯞ ꯆꯥꯕ ꯃꯐꯝꯁꯦ ꯀꯗꯥꯋꯥꯏꯗ ꯂꯩꯌꯦꯁꯦ ꯑꯩ ꯈꯪꯗ꯭ꯔꯦꯕ ꯑꯗꯨꯅ ꯈꯪꯅꯕꯒꯤ ꯃꯑꯣꯡꯗ ꯁꯝꯂꯞꯅ ꯑꯣꯏ ꯌꯦꯠ ꯑꯗꯒꯤ ꯃꯥꯡ ꯇꯨꯡꯗ ꯂꯩꯕ ꯃꯥꯒꯤ ꯑꯇꯣꯞꯄ ꯏꯁꯇꯦꯠ ꯃꯃꯤꯡ ꯃꯈꯩꯗꯣ ꯍꯥꯏꯔꯞ ꯍꯥꯏꯕꯤꯌꯨꯅꯦ ꯀꯗꯣꯝ ꯁꯥꯏꯗ ꯂꯩꯒꯦꯗꯣ ꯑꯩꯁꯦ ꯆꯥꯎꯔꯥꯛ ꯀꯥꯎꯔꯦꯕ ꯂꯛꯁ
ꯂꯛꯁꯗꯤꯞꯁꯦ ꯀꯦꯔꯂꯥꯒꯤ ꯀꯩꯅꯣꯗꯗꯤ ꯅꯥꯀꯟꯗ ꯀꯦꯔꯂꯥ ꯏꯁꯇꯦꯗ ꯍꯥꯏꯌꯦ ꯁꯤꯒꯤ ꯅꯥꯀꯟꯗ ꯂꯩꯕꯅꯦ ꯁꯣꯝꯗ ꯂꯩꯁꯤꯅ ꯑꯃꯨꯛ ꯑꯔꯦꯕꯤꯌꯥꯟ ꯑꯟꯗꯣꯃꯥꯟ ꯅꯤꯀꯣꯕꯥꯔꯗ ꯂꯩꯗꯅ ꯑꯃꯨꯛ ꯀꯩꯅꯣꯅꯤꯗꯅ ꯇꯥꯃꯤꯜ ꯅꯥꯗꯨꯒꯤ ꯑꯥꯁꯣꯝꯗ ꯂꯩꯒꯤ ꯂꯩꯈ꯭ꯔꯕꯅꯦꯕ ꯁꯃꯨꯗ꯭ꯔꯒꯤ ꯑꯁꯣꯝꯗ ꯑꯩꯈꯣꯏꯒꯤ ꯑꯥ ꯕꯤ ꯑꯣꯐ ꯕꯦꯛ ꯒꯥꯜ ꯍꯥꯏ ꯇꯔꯦ ꯑꯗ꯭ꯔꯃꯥꯜ ꯑꯟꯗꯃꯥꯟ ꯅꯤꯀꯣꯕꯔ ꯂꯩꯁꯤꯅꯥ ꯑꯃꯨꯛ ꯂꯛꯁꯗꯤꯞꯅ ꯁꯣꯝꯒꯤ ꯑꯔꯦꯕꯤꯌꯥꯟꯁꯤꯒꯤ ꯍꯦꯛ ꯏꯅꯛ ꯅꯛꯅ ꯂꯩꯌꯦꯕ ꯑꯩꯈꯣꯏ ꯑꯟꯗꯃꯥꯟ ꯅꯤꯀꯣꯕꯥꯔ ꯑꯗꯨꯃꯥꯏ ꯂꯥꯞꯇꯦꯕ ꯑꯟꯗꯥꯃꯥꯟ ꯅꯤꯀꯣꯕꯔꯅ ꯑꯃꯨꯛ ꯈꯔ ꯂꯥꯄꯦꯕ ꯏꯗꯤꯌꯥ ꯚꯥꯔꯠꯇꯒꯤ ꯍꯥꯏꯇꯔꯦ ꯂꯛꯁꯗꯤꯕꯅ ꯅꯛꯑꯦꯕ ꯑꯗꯨ ꯂꯛꯁꯗꯤꯞꯁꯤꯁꯨ ꯂꯛꯁꯗꯤꯞꯁꯤꯁꯨꯅꯦ ꯁꯨꯃꯥꯏꯅ ꯑꯣꯏꯌꯦꯕ ꯍꯥꯏꯗꯤ ꯃꯣꯏ ꯑꯥꯏꯂꯦꯟꯁꯦ ꯑꯩꯈꯣꯏ ꯑꯟꯗꯃꯥꯟ ꯅꯤꯀꯣ ꯅꯤꯀꯣꯕꯥꯔꯒꯨꯃꯥꯏ ꯅ ꯁꯥꯡꯉꯒ ꯑꯟꯗꯥꯃꯥꯟ ꯅꯤꯀꯣꯕꯔꯅ ꯑꯟꯗꯣꯃꯥꯟ ꯑꯟꯗꯃꯥꯟ ꯑꯦꯟ ꯅꯤꯀꯣꯕꯥꯔꯁꯦ ꯈꯤꯇꯪ ꯍꯥꯏꯗꯤ ꯀ ꯃꯣꯏꯒꯤ ꯑꯥꯏꯂꯦꯟꯁꯦ ꯈꯤꯇꯪ ꯁꯝꯇꯛ ꯁꯝꯃꯒ ꯑꯩꯈꯣꯏ ꯁꯥꯡꯇꯛ ꯂꯩꯑꯕ ꯂꯛꯁꯗꯤꯞꯅ ꯑꯃꯨꯛ ꯃꯆꯥ ꯃꯆꯥ ꯃꯆꯥ ꯂꯩꯒꯨꯝꯕ ꯇꯧꯕꯅ ꯁꯨꯃꯥꯏꯅ ꯊꯣ ꯂꯩꯕ ꯍꯥꯏꯇꯥꯔꯦ ꯄꯣꯠꯁꯦ
ꯎꯝ ꯑꯩ ꯑꯩ ꯑꯩ ꯕꯥꯥꯞ ꯂꯥꯛꯑꯦ ꯑꯩ ꯉꯁꯥꯏꯗꯒꯤ ꯈꯜꯂꯨꯏꯁꯤꯅ ꯑꯗꯨꯝ ꯏꯟꯗꯤꯌꯥ ꯃꯅꯨꯡꯒꯤ ꯑꯣꯏꯅ ꯁꯨꯝ ꯈꯜꯂꯨꯕ ꯑꯩꯈꯣꯏꯒꯤ ꯑꯩꯁꯤ ꯂꯛꯁꯗꯤꯞꯁꯤꯗꯤ ꯎꯗꯦ ꯎꯗꯦ ꯈꯜꯂꯛꯏꯅꯦꯕ ꯑꯗꯣ ꯉꯁꯥꯏꯒꯤ ꯅꯪꯅ ꯑꯗꯨꯝ ꯍꯥꯏꯔꯛꯄꯒ ꯑꯗꯨꯝ ꯚꯥꯞ ꯂꯥꯛꯑꯦ ꯍꯣꯏ ꯁꯣꯝꯗ ꯂꯩꯕ ꯑꯥꯏꯂꯦꯟꯗꯨꯅ ꯑꯥꯏꯂꯦꯟ ꯑꯣꯏꯅ ꯍꯥꯏꯔꯒꯗꯤ ꯊꯨꯅ ꯑꯗꯨꯝ ꯈꯪꯒ꯭ꯔꯗꯣꯏꯅꯤꯀꯣ ꯑꯥꯏꯂꯦꯟ ꯑꯣꯏꯅ ꯍꯥꯢ ꯍꯪꯉ ꯍꯥꯏꯔꯝꯃꯒꯗꯤ ꯍꯥꯏꯇꯥꯔꯦꯀꯣ ꯑꯗꯨꯝ ꯍꯣꯏ ꯑꯗꯨꯅꯦ ꯁꯣꯝꯗ ꯂꯩꯕꯅꯦ ꯂꯛꯁꯣꯗꯤꯞꯇꯨꯅ ꯍꯣꯏ ꯑꯗꯨꯒ ꯁꯥꯡꯕꯕꯨꯗꯤ ꯍꯣꯏ ꯁꯣꯝꯅ ꯍꯦꯜꯂꯦ ꯑꯟꯗꯃꯥꯟ ꯑꯦꯟ ꯑꯦꯅꯤꯀꯣꯕꯔꯅ ꯑꯗꯨꯒ ꯂꯛꯁ ꯁꯗꯤꯞꯅ ꯑꯃꯨꯛ ꯈꯤꯇꯪ ꯀꯨꯞꯅ ꯀꯨꯞꯅ ꯆꯥꯏꯈꯥꯏꯔꯒ ꯂꯩꯕꯅꯦꯕ ꯂꯩꯕꯕꯨꯗꯤ ꯑꯣ ꯑꯗꯨꯗꯤ ꯍꯣꯏ ꯅꯪ ꯍꯥꯏ ꯃꯐꯝꯁꯦ ꯑꯗꯨꯝ ꯆꯠꯄ ꯌꯥꯕꯖꯥꯠꯅꯤꯀꯣ ꯂꯛꯁꯗꯤꯞꯁꯦ ꯑꯗꯨꯝ ꯑꯩꯗꯤ ꯊꯣꯏꯅꯕꯨ ꯈꯟꯖꯤꯜꯂꯨꯗꯦ ꯈꯟꯖꯤꯜꯂꯨꯗꯦ ꯍꯥꯏꯕꯗꯤ ꯑꯩ ꯉꯁꯥꯏꯗꯒꯤ ꯑꯩ ꯋꯥꯈꯜꯗ ꯇꯧꯔꯤꯁꯤꯅ ꯏꯟꯗꯤꯌꯥꯒꯤ ꯃꯦꯞ ꯃꯅꯨꯡꯒꯤ ꯋꯥꯔꯤ ꯑꯣꯏꯅ ꯑꯗꯨꯝ ꯂꯛꯁꯗꯤꯞꯁꯤꯕꯨ ꯀꯗꯥꯏꯗꯅꯣꯅ ꯑꯗꯨꯝ ꯊꯤꯕꯗꯣ ꯀꯣꯛꯇ ꯑꯗꯨꯃꯥꯏꯅ ꯊꯤꯔꯨꯕꯩꯅꯦꯕ ꯑꯗꯣ ꯑꯗꯨꯃꯥꯏꯅ ꯁꯣꯏꯕ ꯍꯥꯏꯇꯥꯔꯦ ꯑꯗꯣ ꯍꯣꯏ ꯑꯩꯁꯤ ꯀꯩꯅꯣꯝꯃꯗꯤ ꯑꯩꯅ ꯆꯠꯅꯤꯡꯕ ꯃꯐꯝ ꯑꯃꯗꯤ ꯁꯤꯒꯤꯅꯦꯅ ꯍꯥꯏꯒꯦ ꯈꯜꯂꯝꯕꯅꯦ ꯑꯗꯨꯒ ꯀꯥꯎꯈꯔꯦ ꯋꯥꯔꯤꯁꯦ ꯑꯗꯨꯃꯥꯏꯅ ꯐꯩ ꯀꯥꯟꯗ ꯍꯥꯥ ꯑꯩꯒꯤ ꯑꯣꯏꯅꯗꯤꯅꯦ ꯏꯟꯗꯤꯌꯥ ꯃꯅꯨꯡꯒꯤ ꯑꯣꯏꯅ ꯍꯥꯏꯔꯒꯗꯤ ꯈꯪꯗꯦ ꯑꯗꯨꯝ ꯌꯥꯝ ꯀꯟꯅ ꯁꯤꯃ ꯆꯠꯅꯤꯡꯉꯦ ꯍꯥꯏꯕꯗꯨꯗꯤ ꯂꯩꯗꯤ ꯂꯩꯇꯦꯕꯀꯣ ꯑꯗꯨ ꯑꯣꯏꯔꯒꯁꯨ ꯑꯩꯅ ꯏꯟꯗꯤꯌꯥ ꯃꯅꯨꯡ ꯒꯤ ꯀꯣꯏꯕ ꯆꯠꯅꯤꯡꯗ꯭ꯔꯤꯁꯦ ꯀꯩꯒꯤꯅꯣ ꯍꯥꯏꯕ ꯃꯇꯝꯗꯅꯦ ꯀꯩꯅꯣ ꯇꯧꯕ ꯃꯣꯏꯒꯤ ꯑꯩꯈꯣꯏꯒꯤ ꯑꯃꯕꯨ ꯑꯣꯏꯔꯣ ꯑꯃꯕꯨ ꯑꯣꯏꯔꯣ ꯃꯣꯏꯒꯤ ꯀ꯭ꯌꯨꯒꯤ ꯊꯕꯛꯁꯦ ꯌꯥꯝ ꯁꯥꯡꯉꯦꯕ ꯑꯗꯨꯛꯀꯤ ꯃꯇꯤꯛ ꯃꯤꯁꯦ ꯆꯤꯜꯂꯦꯕꯀꯣ ꯑꯗꯨ ꯃꯤꯁꯦ ꯌꯥꯝ ꯆꯤꯟꯕ ꯃꯐꯝꯗ ꯆꯠꯄꯁꯦ ꯑꯩ ꯀꯌꯥ ꯁꯨꯝ ꯄꯥꯝꯗꯦꯕꯀꯣ ꯍꯥꯏꯕꯗꯤ ꯃꯤ ꯆꯤꯟꯕ ꯍꯥꯏꯔꯁꯨ ꯉꯁꯥꯏꯒꯤ ꯀ꯭ꯌꯨꯒꯤ ꯑꯃꯨꯛ ꯇꯧꯗꯕ ꯌꯥꯗꯦ ꯇꯧꯔꯤ ꯀꯥꯟꯗ ꯈꯪꯗꯦ ꯑꯗꯨꯒꯨꯝꯕ ꯑꯗꯒꯤ ꯑꯅꯝꯕ ꯃꯐꯝꯅ ꯁꯨꯝ ꯁꯥꯕ ꯍꯦꯛꯇ ꯑꯣꯏꯕꯅꯤ ꯑꯗꯨꯒ ꯑꯩꯈꯣꯏꯅ ꯂꯩꯔꯤꯕ ꯃꯐꯝꯁꯤꯗꯒꯤ ꯍꯦꯟꯅ ꯁꯥꯕꯅ ꯍꯦꯛꯇ ꯑꯅꯝꯕ ꯁꯨꯝ ꯑꯣꯏꯕꯗꯨꯒꯤꯀꯣ ꯏꯁꯥꯁꯦ ꯁꯨꯝ ꯀꯣꯏꯊꯣꯛ ꯀꯣꯏꯕ ꯆꯠꯄ ꯍꯥꯏꯕꯁꯦ ꯍꯨꯃꯥꯡꯑꯣ ꯀꯩꯑꯣ ꯑꯁꯥꯕꯁꯤꯁꯨ ꯈꯤꯇꯪ ꯁꯨꯝ ꯅꯨꯡꯉꯥꯏꯇꯕꯅꯦꯕ ꯑꯗꯩ ꯑꯩꯈꯣꯏꯗꯤ ꯍꯥꯟꯅꯁꯨ ꯁꯨꯝ ꯀꯌꯥ ꯑꯗꯨꯃꯥꯏꯅ ꯑꯦꯛꯁꯄꯣꯖꯁꯨ ꯇꯧꯔꯛ ꯇꯕꯅꯤꯅ ꯈꯤꯇꯪ ꯋꯥꯅ ꯊꯣꯛꯄꯗꯣ ꯑꯗꯨꯃꯥꯏꯅ ꯇꯧꯕ ꯑꯗꯨꯗ ꯑꯗꯨꯃꯥꯏꯅ ꯇꯧꯕꯒꯤꯁꯨ ꯁꯨꯝ ꯍꯥꯏꯗꯤ ꯑꯏꯪꯕ ꯃꯐꯝ ꯂꯩꯇꯦ ꯍꯥꯏꯕꯗꯤ ꯅꯠꯇꯦꯀꯣ ꯏꯟꯗꯤꯌꯥꯗ ꯂꯩꯌꯦ ꯇꯧꯕꯇꯕꯨ ꯉꯁꯥꯏ ꯉꯁꯥꯏꯒꯤ ꯑꯩꯈꯣꯏꯅ ꯑꯅꯝꯕꯅ ꯁꯨꯝ ꯃꯦꯟ ꯑꯣꯏꯅ ꯃꯌꯥꯝꯅ ꯀꯣꯏꯅꯕꯁꯤꯗꯤ ꯑꯗꯨꯝ ꯑꯅꯝꯕꯅ ꯑꯗꯨꯝ ꯑꯩꯈꯣꯏ ꯑꯩꯅ ꯂꯩꯔꯤꯕ ꯏꯟꯚꯥꯏꯔꯣꯟꯃꯦꯟꯁꯤꯗꯒꯤ ꯈꯤꯇꯪ ꯍꯦꯟꯅ ꯑꯗꯨꯝ ꯁꯥꯒꯠꯄꯗꯤ ꯍꯦꯛꯇ ꯑꯣꯏꯕꯗꯣꯀꯣ ꯑꯗꯨꯒꯤ ꯁꯨꯝ ꯍꯥꯏꯕꯅꯤ ꯑꯗꯣ ꯏꯟꯗꯤꯌꯥ ꯃꯅꯨꯡꯒꯤ ꯑꯣꯏꯅꯗꯤ ꯑꯩ ꯁꯤꯁꯤꯃ ꯀꯣꯏꯅꯤꯡꯉꯦ ꯑꯗꯒꯤ ꯁꯤ ꯇꯧꯅꯤꯡꯉꯦ ꯍꯥꯏꯕꯁꯦ ꯊꯣꯏꯗꯣꯛꯅ ꯂꯩꯇꯦ ꯑꯗꯨꯝ ꯑꯗꯨꯅꯦ ꯑꯩꯒꯤ ꯍꯧꯖꯤꯛ ꯍꯧꯖꯤꯛꯀꯤ ꯑꯣꯏꯔꯤꯕ ꯍꯥꯏꯕꯗꯤ ꯑꯗꯨ ꯀꯣꯏꯕ ꯆꯠꯁꯦ ꯍꯥꯏꯕꯨꯗꯤ ꯑꯗꯨꯝ ꯌꯥꯕꯨꯗꯤ ꯌꯥꯏꯀꯣ ꯍꯥꯏꯕꯗꯤ ꯑꯩꯈꯣꯏꯗꯤ ꯀꯣꯏꯕ ꯂꯥꯡꯕꯁꯦ ꯑꯗꯨꯝ ꯄꯥꯝꯖꯩꯌꯦꯕꯀꯣ ꯉꯥꯏꯍꯥꯛ ꯆꯠꯊꯣꯛꯄ ꯏꯃꯥꯟꯅꯕ ꯃꯈꯩ ꯄꯨꯜꯂ ꯈꯣꯠꯂꯒ ꯇꯧꯕꯁꯦ ꯍꯧꯖꯤꯛꯇꯕꯨ ꯃꯇꯝꯁꯦ ꯁꯨꯝ ꯐꯪꯗꯕꯒꯤ ꯇꯧꯈꯤꯕꯒꯤ ꯋꯥꯅꯦꯕꯀꯣ ꯑꯗꯣ ꯅꯪꯗꯤ ꯀꯩꯀꯩ ꯂꯝꯗꯤ ꯌꯧꯔꯨꯔꯒꯦ ꯏꯟꯗꯤꯌꯥ ꯃꯅꯨꯡꯒꯤ ꯑꯣꯏꯅ ꯅꯪꯅ ꯁꯨꯝ ꯆꯠꯈꯤꯕ
ꯑꯩꯁꯦ ꯑꯝ ꯌꯧꯕꯗꯤ ꯌꯧꯔꯦ ꯁ꯭ꯔꯤꯅꯒꯔꯁꯨ ꯌꯧꯔꯨꯔꯦ ꯄꯟꯖꯥꯕꯁꯨ ꯍꯥꯏꯐꯦꯠꯇꯪ ꯌꯧꯔꯨꯔꯦ ꯑꯗꯩ ꯈꯥ ꯚꯥꯔꯠꯁꯨ ꯌꯧꯔꯨꯔꯦ ꯑꯗꯨ ꯑ ꯅꯪꯅ ꯍꯧꯖꯤꯛ ꯂꯥꯏꯟꯒꯤ ꯃꯇꯥꯡꯗꯨꯁꯨ ꯑꯩ ꯍꯥꯏꯐꯦꯠꯇꯪ ꯅꯪꯉꯣꯟꯗ ꯄꯜꯂꯝꯒꯦ ꯇꯧꯕꯅꯦ ꯑꯩꯈꯣꯏꯒꯤ ꯁꯨꯃꯥꯏꯅ ꯀꯃꯥꯏ ꯍꯥꯏꯅꯤ ꯂꯥꯏꯟꯁꯦ ꯂꯥꯏꯁꯪ ꯃꯣꯏꯅ ꯌꯥꯝ ꯆꯤꯜꯂꯤꯁꯤ ꯃꯄꯥꯟꯂꯣꯝꯗꯗꯤ ꯂꯥꯏꯁꯪꯁꯦ ꯑꯗꯨꯝ ꯐꯖꯅꯁꯨ ꯂꯩꯕꯅꯦ ꯑꯗꯨꯏ ꯃꯊꯛꯇ ꯃꯣꯏꯁꯤ ꯂꯥꯏꯁꯪꯁꯤ ꯌꯥꯝ ꯊꯥꯖꯩꯑꯕ ꯂꯥꯏ ꯁꯤ
ꯑꯗꯩ ꯂꯥꯏꯁꯪ ꯑꯗꯨꯝ ꯐꯖꯅ ꯆꯤꯟꯅꯤ ꯑꯗꯩ ꯆꯤꯜꯂꯤ ꯍꯥꯏꯁꯦ ꯑꯩꯈꯣꯏꯒꯤ ꯇꯥꯖ ꯃꯍꯜꯒꯥꯏ ꯌꯦꯡꯕꯁꯦ ꯑꯩ ꯇꯥꯖ ꯃꯍꯜꯁꯨ ꯆꯠꯇꯔꯤꯕꯀꯣ ꯇꯥꯖ ꯃꯍꯜꯁꯦ ꯇꯥꯖ ꯃꯍꯜ ꯑꯩꯈꯣꯏꯒꯤ ꯁꯨꯝ ꯃꯣꯅꯨꯃꯦꯟ ꯍꯥꯏ ꯍꯥꯏꯒꯗ꯭ꯔꯥ ꯑꯩꯈꯣꯏ ꯑꯔꯤꯕ ꯀꯩꯅꯣ ꯁꯥꯔꯝꯕ ꯕꯤꯜꯗꯤꯡ ꯃꯈꯩ ꯑꯗꯩ ꯍꯧꯖꯤꯛ ꯍꯧꯖꯤꯛ ꯂꯩꯔꯤꯕ ꯒꯣꯚꯔꯃꯦꯟꯗꯅꯁꯨ ꯀꯩꯅꯣ ꯐꯖꯅ ꯊꯝꯃꯤꯕ ꯍꯥꯏꯇꯥꯔꯦ ꯁꯤꯗ ꯈꯔ ꯆꯤꯜꯂꯤ ꯃꯣꯏ ꯇꯤꯛꯀꯦꯠꯀ ꯀꯩꯀ ꯆꯣꯡꯒꯤ ꯀ ꯀꯊꯣ ꯀꯛꯆꯤꯡ ꯀꯛꯆꯤꯡꯌꯦ ꯑꯗꯒꯤ ꯑꯗꯨꯒꯤ ꯃꯊꯛꯇ ꯃꯄꯥꯟꯗꯒꯤ ꯑꯩꯈꯣꯏ ꯏꯟꯗꯤꯌꯥ ꯃꯄꯥꯟꯗꯒꯤ ꯏꯟꯗꯤꯌꯥ ꯃꯄꯥꯟ ꯂꯣꯝꯒꯤ ꯁꯨꯝ ꯃꯤ ꯂꯥꯛꯑꯒ ꯑꯗꯨꯝ ꯂꯩꯕꯅꯤꯅ ꯄꯣꯠꯁꯦ ꯑꯗꯨꯝꯄꯥꯥꯟꯗꯩ ꯈꯔ ꯆꯤꯜꯂꯅꯦꯕ ꯈꯔ ꯑꯩꯈꯣꯏꯒꯤ ꯏꯟꯚꯥꯏꯔꯣꯟꯃꯦꯟ ꯍꯥꯏꯗꯤ ꯑꯗꯨꯒ ꯆꯥꯟꯅꯕ ꯍꯥꯏꯇꯥꯔꯦ ꯑꯗꯨ ꯆꯠꯀꯦ ꯍꯥꯏꯔꯗꯤ ꯃꯦꯘꯂꯌꯥ ꯑꯃ ꯆꯠ ꯌꯥꯏ ꯑꯗꯨꯃ ꯆꯤꯜꯂꯔꯣꯢ ꯑꯗꯒꯤ ꯑꯁꯤꯒꯤ ꯁ꯭ꯔꯤꯅꯒꯔ ꯍꯥꯏꯁꯤ ꯆꯠ ꯌꯥꯢ ꯁꯤꯁꯨ ꯆꯤꯜꯂꯣꯏ ꯑꯇꯣꯞꯄꯗꯤ ꯑꯩꯅ ꯀ ꯁꯤꯒꯤ ꯔꯥꯖꯁꯊꯥꯟꯁꯨ ꯅꯨꯡꯉꯥꯏꯕꯅꯦꯕꯀꯣ ꯔꯥꯁꯊ ꯊꯥꯟꯁꯦ ꯑꯩꯈꯣꯏ ꯁꯥꯏ ꯁꯥꯏ ꯍꯥꯏꯔꯁꯨ ꯃꯣꯏꯒꯤ ꯑꯇꯣꯞꯄ ꯅꯨꯡꯉꯥꯏꯕ ꯃꯐꯝꯒꯥꯡꯗꯤ ꯂꯩ ꯑꯗꯨꯃ ꯆꯠꯇ꯭ꯔꯤꯕꯅ ꯐꯖꯅꯗꯤ ꯈꯪꯗ꯭ꯔꯦꯕꯀꯣ ꯑꯗ ꯑꯩꯅ ꯍꯥꯏꯔꯤꯁꯦ ꯁꯤꯒꯤ ꯂꯛꯁꯗꯤꯞꯁꯦ ꯂꯛꯁꯗꯤꯞꯀ ꯀꯦꯔꯂꯥꯒꯁꯦ ꯁꯤꯗꯤ ꯑꯗꯨꯝ ꯅꯨꯡꯉꯥꯏꯔꯦ ꯍꯥꯏꯇꯥꯔꯦ ꯃꯣꯏ ꯏꯁꯥꯁꯨ ꯁꯥꯔꯣꯏ ꯏꯪꯁꯨ ꯏꯪꯅꯤ ꯁꯨꯃꯥꯏ ꯍꯥꯏ ꯍꯥꯏꯅꯕꯅꯦꯕ ꯑꯗꯣ ꯍꯣꯏ ꯑꯩ ꯒꯤꯗꯤ ꯁꯤ ꯑꯩꯒꯤ ꯃꯣꯠꯇꯗꯤ ꯁꯤꯅꯤ ꯍꯥꯏꯇꯥꯔꯦ ꯄꯣꯠꯁꯦ
ꯎꯝ ꯍꯣꯏ ꯀꯦꯔꯦꯂꯥꯕꯨꯗꯤ ꯑꯗꯨꯝ ꯎꯏ ꯀꯣ ꯍꯥꯏꯕꯗꯤ ꯚꯤꯗꯤꯑꯣꯗ ꯀꯩꯗ ꯑꯗꯨꯝ ꯊꯦꯡꯅꯩꯌꯦꯕꯀꯣ ꯃꯣꯏꯒꯤ ꯑꯩꯅ ꯌꯥꯝ ꯑꯃ ꯌꯥꯝ ꯅꯨꯡꯉꯥꯏꯗꯧ ꯃꯥꯟꯒꯤꯕꯁꯦ ꯍꯥꯏꯗꯤ ꯁꯣꯔꯣꯛ ꯃꯊꯛꯇ ꯀꯦꯅꯦꯜ ꯑꯃ ꯍꯥꯞꯄꯦꯕꯀꯣ ꯏꯁꯤꯡ ꯄꯨꯕꯒꯤ ꯍꯥꯏꯗꯤ ꯇꯥꯔꯦ ꯑꯗꯨꯗꯨ ꯃꯊꯛꯁꯤꯗ ꯏꯁꯤꯡꯁꯦ ꯏꯁꯤꯡꯅ ꯆꯦꯟꯕꯁꯦ ꯃꯤ ꯃꯈꯩ ꯑꯉꯥꯡ ꯑꯗꯨꯝ ꯑꯉꯥꯡ ꯍꯥꯏꯁꯦ ꯑꯍꯟꯁꯨ ꯌꯥꯎꯋꯦ ꯑꯗꯨꯝ ꯍꯥꯏꯗꯤ ꯁꯥꯟꯅꯕ ꯍꯥꯏꯇꯥꯥꯔꯦ ꯏꯔꯨꯖꯕ ꯁꯥꯟꯅꯕꯗꯣꯀꯣ ꯏꯁꯤꯡꯁꯤꯅ ꯑꯗꯨꯝ ꯆꯦꯟꯗꯗꯣꯏꯅꯦꯕꯀꯣ ꯄꯨꯔꯥ ꯑꯩꯈꯣꯏꯒꯤ ꯋꯥꯇꯔ ꯄꯥꯔꯛꯀꯨꯝꯕꯗꯒ ꯏꯁꯤꯡꯅ ꯑꯗꯨꯝ ꯅꯥꯟꯊꯕꯗꯣ ꯑꯗꯨꯏ ꯇꯥꯏꯞꯇꯒ ꯑꯗꯨꯝ ꯅꯥꯟꯊꯕ ꯌꯥꯕꯗꯣ ꯃꯣꯏꯗꯨꯁꯨ ꯃꯣꯏꯒꯤꯗꯤ ꯑꯃꯨꯛ ꯁ꯭ꯂꯣꯞꯇꯤ ꯅꯥꯏꯗꯦ ꯑ ꯑꯗꯩ ꯀꯩꯅꯣ ꯄ꯭ꯂꯦꯟ ꯑꯃꯗ ꯑꯣꯏꯗꯣꯏꯅꯦ ꯑꯗꯨ ꯑꯣꯢꯔꯒꯁꯨ ꯏꯁꯤꯡꯒꯤ ꯏꯕꯣꯝꯗ ꯑꯗꯨꯝ ꯆꯦꯟꯗꯕꯤꯕꯗꯣꯀꯣ ꯑꯗꯨꯃꯥꯏꯅ ꯇꯧꯔꯒ ꯚꯤꯗꯤꯑꯣ ꯑꯃ ꯎꯋꯦꯕꯀꯣ ꯑꯩꯅ ꯍꯥꯏꯗꯤ ꯁꯣꯔꯣꯛ ꯍꯥꯏꯋꯦ ꯗ ꯂꯥꯟ ꯗꯣꯢꯅꯦꯕ ꯍꯧꯖꯤꯛꯀꯤ ꯀꯦꯅꯦꯜꯒꯤ ꯇꯥꯏꯞꯇ ꯁꯦꯝꯃꯦꯕꯀꯣ ꯃꯊꯛ ꯑ ꯑꯗꯨꯒ ꯍꯥꯏꯗꯤ ꯂꯧꯕꯨꯛ ꯂꯩꯗꯣꯏꯅꯦ ꯑꯇꯩ ꯑꯗꯣ ꯃꯣꯏꯒꯤ ꯚꯤꯗꯤꯑꯣ ꯈꯨꯅꯝꯗꯨꯅꯦ ꯀꯩꯅꯣꯅꯦ ꯑꯩꯈꯣꯏꯒꯤ ꯌꯥꯝ ꯅꯨꯡꯉꯥꯏꯍꯟꯕ ꯍꯥꯏꯇꯥꯔꯦꯀꯣ ꯏꯟꯚꯥꯏꯔꯟꯃꯦꯟꯗꯣ ꯃꯣꯏꯅ ꯎꯠꯄꯗꯣ ꯑꯗꯩ ꯅꯣꯡꯒꯨꯝꯕ ꯆꯨꯈꯤꯕꯒꯤ ꯏꯁꯪ ꯁꯪꯉꯒ ꯑꯍꯝ ꯂꯩꯕꯗꯣ ꯑꯗꯨꯃꯥꯏꯅꯁꯨ ꯇꯧꯕ ꯑꯗꯨꯝ ꯐꯖꯗꯧꯗꯤ ꯃꯥꯜꯂꯦ ꯍꯣꯏ ꯀꯦꯔꯦꯂꯥꯥꯁꯦꯀꯣ
ꯑꯇꯣꯞꯄ ꯀꯩꯅꯣ ꯖꯁ ꯀꯦꯂꯥ ꯀꯦꯔꯂꯥ ꯈꯛꯇꯔ ꯅꯠꯇ꯭ꯔꯒ ꯑꯇꯣꯞꯄ ꯇꯥꯖ ꯃꯦꯍꯦꯜ ꯑꯩꯈꯣꯏ ꯂꯩꯗꯅ ꯀꯦꯗꯔꯅꯥꯠꯀ ꯍꯥꯏꯗ ꯀꯦꯗꯔꯅꯥꯠ ꯃꯤ ꯌꯥꯝ ꯆꯠꯅꯕꯅꯦ ꯑꯥ ꯀꯦꯗꯔꯅꯥꯠꯁꯤꯗ ꯃꯩ ꯁꯤꯕꯒꯤ ꯂꯥꯏ ꯂꯩꯗꯅ ꯁꯤꯕꯒꯤ ꯂꯥꯏ ꯈꯛꯇꯒꯤ ꯈꯛꯇ ꯆꯠ ꯀꯥꯟꯅꯕ ꯅꯠꯇꯦ ꯃꯣꯏꯁꯦ ꯀꯦꯗꯅꯥꯠꯁꯤꯁꯨ ꯉꯝꯃꯦꯕ ꯆꯤꯡꯁꯦ ꯍꯧꯅ ꯆꯤꯡꯒꯤꯗꯃꯛ ꯀꯥꯟꯅꯩꯑꯦꯕ ꯨꯝꯤꯁꯦ ꯅꯨꯃꯤꯠ ꯍꯨꯝꯅꯤ ꯃꯔꯤꯅꯤ ꯈꯣꯡꯅ ꯀꯥꯗꯣꯏꯅꯦꯕ ꯅꯨꯃꯤꯠ ꯃꯔꯤꯅꯤ ꯍꯨꯝꯅꯤꯁꯦ ꯁꯨꯝ ꯈꯥꯔꯒ ꯑꯗꯨꯗ ꯈ꯭ꯋꯥꯏ ꯀꯩꯅꯣ ꯆꯤꯡꯊꯛ ꯃꯊꯛ ꯆꯤꯡ ꯃꯊꯛꯁꯤꯗ ꯑꯩꯈꯣꯏ ꯃꯣꯏꯅ ꯀꯩꯅꯣ ꯂꯥꯏꯁꯪꯒ ꯁꯥꯔꯒ ꯃꯣꯏ ꯇꯣꯉꯥꯟꯅ ꯗꯨꯀꯥꯟꯒ ꯁꯥꯔꯒ ꯈꯣꯠꯂꯒ ꯁꯤꯕꯒꯤ ꯁꯤꯕꯒꯤ ꯑꯆꯧꯕ ꯀꯩꯅꯣ ꯂꯥꯏꯁꯪꯒꯥꯡ ꯊꯝꯃꯦꯕ ꯑꯗꯨꯒꯤꯁꯨ ꯃꯤ ꯆꯠꯅꯩꯌꯦꯕꯀꯣ ꯑꯗꯨ ꯆꯠꯂꯨ ꯌꯥꯏ
ꯑꯗꯒꯤ ꯀꯩꯅꯣꯁꯤꯁꯨ ꯎꯝ ꯁ꯭ꯔꯤꯅꯒꯔꯒꯤ ꯃꯣꯏ ꯂꯥꯏꯁꯪ ꯑꯃ ꯂꯩꯕꯅꯤ ꯑꯗꯨꯏ ꯃꯤꯡꯁꯨ ꯀꯣ ꯍꯧꯒꯦꯔꯥ ꯑꯗꯨꯃꯁꯨ ꯆꯠꯂꯨ ꯌꯥꯏ
ꯆꯤꯟꯕꯨꯗꯤ ꯆꯤꯜꯂꯅꯤ ꯑꯗꯣ ꯑꯁꯨꯃꯥꯏꯅ ꯑꯩꯈꯣꯏꯒꯤ ꯌꯦꯡꯕꯒꯤ ꯂꯥꯏꯟ ꯄꯒꯤ ꯍꯥꯏꯒꯗ꯭ꯔꯥ ꯃꯤ ꯌꯥꯝ ꯆꯤꯟꯕꯒꯤ ꯑꯩꯈꯣꯏ ꯇꯤꯀꯦꯠ ꯇꯤꯛꯀꯦꯠ ꯀꯛꯄꯒꯤ ꯍꯥꯏꯒꯗ꯭ꯔꯥ ꯁꯨꯝ ꯁꯨꯃꯥꯏꯅꯗꯤ ꯆꯤꯜꯂꯣꯏꯕ ꯆꯤꯜꯂꯤ ꯍꯥꯏꯁꯦ ꯃꯤ ꯆꯠꯅꯕꯕꯨꯗꯤ ꯃꯐꯝꯗꯤ ꯑꯣꯏꯕꯅꯦ ꯑꯗꯩ ꯅꯪꯅ ꯅꯨꯡꯉꯥꯏꯇ꯭ꯔ ꯁꯤ ꯒꯣꯜꯗꯟ ꯇꯦꯝꯄꯜꯁꯨ ꯆꯠꯂꯨ ꯌꯥꯏ ꯒꯣꯜꯗꯟ ꯇꯦꯝꯄꯜ ꯇꯥꯕ ꯇꯗ꯭ꯔ ꯄꯟꯖꯥꯕꯀꯤꯁꯦ ꯑꯗꯨꯒꯤ ꯃꯐꯝꯗꯅ ꯁꯤ ꯌꯦꯡꯉꯨ ꯌꯥꯏ ꯀꯩꯅꯣ
ꯑꯣ ꯍꯣꯏ ꯍꯣꯏ ꯑꯗꯨꯗꯤꯅꯦ ꯂꯝ ꯆꯠꯄꯩ ꯃꯇꯥꯡꯁꯦ ꯉꯥꯏꯍꯥꯛ ꯂꯩꯔ ꯑꯃꯨꯛ ꯁꯥꯟꯅꯔꯁꯦ ꯑꯩ ꯈꯅꯥꯎꯁꯤꯁꯨ ꯍꯥꯒꯨꯝꯕ ꯇꯧꯔ ꯏꯁꯤꯡ ꯈ꯭ꯔ ꯊꯛꯎ ꯊꯛꯎꯈꯤꯒꯦꯀꯣ
ꯍꯣꯏ